ꯑꯣ ꯀꯩꯅꯩꯅꯣ
ꯆꯥꯛ ꯆ ꯇꯂ
ꯆ ꯀꯩ ꯆꯪ ꯆꯒꯦ
ꯉꯁꯤꯗꯤ ꯑꯣꯛꯁꯥꯠ ꯆꯥꯏꯌꯦ ꯅꯣꯏꯗꯤ ꯀꯔꯤ ꯌꯦꯟꯖꯥꯡ ꯆꯥꯏꯒꯦ
ꯑꯩꯈꯣꯏꯗꯤ ꯊꯣꯡꯗ꯭ꯔꯤꯌꯦ ꯑꯃꯨꯛ ꯊꯣꯡꯈꯤꯅꯤ ꯑꯩꯈꯣꯏꯗꯤ ꯍꯦꯟ
ꯣ ꯄꯨꯡ ꯀꯌꯥꯗ ꯇꯥꯔꯅꯣ
ꯍꯣꯔꯣꯏ ꯂꯕ ꯂꯥꯑ ꯑꯃ ꯆꯤꯡ ꯍꯧꯀꯠꯂꯦ ꯊꯣꯡꯖꯁꯤꯅ
ꯑꯦ ꯍꯧꯖꯤꯛ ꯊꯣꯡꯒꯦ ꯍꯥꯏꯕ ꯅꯠꯇ꯭ꯔꯣ
ꯃꯣꯏꯗ ꯄꯟꯈ꯭ꯔꯦ ꯃꯄꯥꯟ ꯐ ꯊꯣꯛꯅꯤꯡꯗ꯭ꯔꯦ ꯀ ꯆꯪꯒꯦ ꯍꯥꯏꯗꯤꯗꯣ ꯃꯣꯏ ꯃꯄꯥꯟꯗ ꯉꯥꯡꯉꯩꯗ ꯇꯥꯏꯔꯅꯦ ꯑꯣ ꯀꯅꯥꯅ ꯑꯩꯒꯤ ꯅꯣꯏ ꯃꯊꯛꯈꯗꯤ ꯆꯈ꯭ꯔ ꯆꯠꯈ꯭ꯔꯣ ꯃꯣꯏꯁꯦ ꯄꯨꯡꯌꯥ ꯆ ꯊ ꯂꯩꯨꯡ ꯊꯤ ꯇ ꯂꯩꯣꯏꯔ
ꯇꯨꯡꯒꯅꯤ
ꯍ ꯑꯗꯨꯗ ꯃꯁꯤꯗꯤꯟ ꯇ ꯃꯔꯣ ꯇꯨꯅ ꯈꯝꯕ ꯂꯩ ꯃꯅꯤꯅꯦ ꯁꯥꯏ ꯅꯣꯏ ꯐꯥꯎꯔ ꯁꯔ ꯇꯨꯝꯃ ꯂꯩ ꯏꯕ ꯅꯠꯇ꯭ꯔꯣ
ꯑꯗꯨꯗꯅꯤ ꯑꯗꯨꯅ ꯍꯧꯗꯅꯤꯗ
ꯎꯝ ꯅꯨꯄꯥꯗꯨꯅ ꯀꯥꯏ ꯇꯨꯝꯗꯕꯗꯨꯗꯤ
ꯑꯁ ꯇꯣꯉꯥꯜꯅꯦꯍꯦ ꯑꯗꯨꯗꯤ
ꯌꯥꯕ ꯔꯠꯇꯔꯤꯟ ꯍꯣ ꯇꯪꯅ ꯂꯈꯅꯧ ꯂꯩꯔꯗꯤ ꯍꯩꯗꯔꯥꯗꯤꯒꯣ
ꯑꯁꯂꯔꯤꯦ
ꯇꯗꯨꯅ ꯃꯥ ꯃꯥ
ꯇꯧꯗꯦꯦ
ꯏ ꯉꯁꯥꯏ ꯊꯕꯛꯇ ꯇꯧꯗꯦ
ꯑꯦ ꯀꯔꯤꯅꯣ ꯑꯗꯨꯗꯤ
ꯀꯃꯥꯏꯅ ꯀꯃꯥꯏꯅ ꯅꯛꯅꯕ
ꯅꯣꯡ ꯁꯅꯥꯏꯗꯤ
ꯋꯥꯔꯤ ꯁꯥꯟꯅꯕ
ꯁꯤꯁ ꯅꯪꯕꯨ ꯈꯪꯍꯜꯂꯣꯏꯁꯤꯅꯏꯗꯨꯗꯤ
ꯁꯣꯂꯅꯕ ꯅꯠꯇꯦꯗꯅ ꯑꯗꯨꯗꯤ ꯑꯣ ꯂꯣꯔꯦ
ꯏ ꯁꯅꯥꯥꯟꯅꯠꯇꯦꯤ ꯎ ꯏꯗꯔ ꯆꯪꯒ ꯇꯒꯣꯗꯗꯨ ꯁꯅꯥꯥꯡꯅꯠꯇꯦ
ꯑꯦ ꯑꯣꯃꯥꯏꯀꯥ
ꯀꯦꯗꯕꯨꯇ
ꯃꯤꯟꯅ ꯂꯣꯏꯔꯍꯦ ꯅꯪꯒꯤ ꯅꯥꯀꯣꯛꯁꯤꯗꯤ ꯄꯨꯔꯥ ꯄꯔꯥ ꯇꯤꯟ ꯆꯔꯦ
ꯍ
ꯀꯩꯗꯧꯩꯅꯣ ꯅꯣꯏꯒꯤꯗꯨꯕꯨ ꯑꯃꯨꯛ ꯊꯣꯡꯈꯤꯗꯣꯏꯔꯣ ꯅꯪꯅ ꯊꯣꯡꯗꯣꯏꯔꯣ ꯆꯥꯗ꯭ꯔꯤꯕ꯭ꯔꯣ ꯍꯧꯖꯤꯛꯐꯥꯎ
ꯆ ꯂꯩ ꯂꯩ ꯂꯩ
ꯆꯥꯕ ꯐꯪꯗꯕꯗꯣ ꯍꯥꯏꯔꯝꯃꯤꯅꯦ
ꯆ ꯍꯩꯗ
ꯃꯨꯛ ꯊꯣꯡꯒꯠꯂꯒ
ꯀꯗ ꯎꯗꯔꯗꯣ ꯃꯥꯔꯦ
ꯅꯣꯏꯗ ꯑꯣꯔꯗꯔ ꯇꯧꯕ ꯌꯥꯗꯦ ꯍꯥꯏꯕ ꯅꯠꯇ꯭ꯔꯣ
ꯊꯕꯛ ꯇꯧ ꯂꯩꯗꯨ ꯅꯪꯒꯤꯗꯤ
ꯊꯕꯛ ꯇꯧꯕ ꯃꯇꯝ ꯇꯥꯏꯃꯤꯡꯗꯨꯗ ꯌꯥꯗꯔ ꯋꯥꯅꯤ
ꯊꯕꯛꯀꯤ ꯃꯇꯝꯗ ꯉꯛꯇꯅꯦꯅꯦ ꯑꯗꯨ ꯇꯧꯕ ꯌꯥꯗꯦ ꯍꯥꯏꯕꯗꯣ ꯑꯗꯨꯗꯤ ꯅꯣꯏꯗ ꯀꯩꯀꯩ ꯂꯩꯕ
ꯀꯩꯀꯩ ꯍꯥꯏꯕꯗꯤ
ꯑꯣꯀꯥꯏꯖꯒꯦ ꯑꯣ
ꯕꯤꯡ ꯕꯤꯜꯗꯤꯡ ꯑꯃ ꯂꯣꯏ ꯂꯩꯗ
ꯑꯣ
ꯑꯗꯨꯕꯨ ꯆꯥꯔꯖ ꯑꯃ ꯆꯥꯎꯋꯦꯕ ꯋꯥꯡꯉꯦꯕ ꯑꯩꯈꯣꯏ ꯂꯩꯕ ꯈꯟꯗꯕ ꯂꯥꯞꯄꯗꯅ
ꯃꯦꯟꯗꯒꯩ ꯂꯥꯞꯄ꯭ꯔꯅꯦ
ꯎꯝꯄꯦ
ꯆ
ꯑꯩꯈꯣꯏꯒꯤ ꯄꯨꯔꯥ ꯑꯥꯎꯠꯀꯠ ꯑꯣꯏꯅ ꯇꯥꯔꯦꯗꯤꯅ ꯍꯥꯏꯈꯣꯏꯒꯤ
ꯑꯆꯥꯥ ꯑꯩꯁꯨ ꯀꯩꯒꯤꯅꯣ ꯑꯗꯨꯒꯨꯝꯕꯗ ꯈꯛꯇ ꯇꯧꯔꯤꯗꯣ
ꯏ ꯁꯦꯐꯇꯤꯅꯦꯗꯅꯉꯩꯅ
ꯀꯌꯥ ꯀꯌꯥ ꯂꯧꯔꯅꯤ ꯑꯗꯨꯗꯤ
ꯀꯥꯟꯗ ꯑꯩ ꯅꯍꯥꯟ ꯇꯧꯕꯗꯣ
ꯅꯪꯁꯨ ꯇꯧꯔꯕ꯭ꯔꯥ
ꯑꯩ ꯅꯍꯥꯟ ꯑꯃ ꯇꯧꯈ꯭ꯔꯕꯅꯤ ꯑꯩꯩꯅ ꯃꯊꯪ ꯆꯥꯛ ꯂꯥꯛꯑꯝꯈꯕ
ꯎꯝ ꯃꯥꯕ
ꯑꯄꯥ ꯊꯄꯅꯦ ꯀꯩ ꯄꯅꯤ
ꯀꯌꯥꯒꯤꯗ ꯀꯌꯥ ꯆꯠꯈꯤꯕ
ꯕꯆꯥ ꯍꯣꯅ ꯆꯈꯤꯦꯒꯨꯝ ꯇꯧꯗ ꯑꯩꯅ ꯆꯤꯛꯀꯥ ꯑꯣꯗꯔ ꯇꯧꯔꯒ ꯆꯁꯀꯣꯝꯃꯤꯒꯤ ꯍꯥꯎ ꯑꯗꯨ ꯇꯧꯕꯅꯤ ꯑꯩ ꯍꯦꯛ ꯂꯥꯛꯄ ꯃꯇꯝꯗꯅꯤꯌꯦ
ꯀꯩꯅꯣꯗꯨꯗ ꯄꯍꯜꯂꯛꯄ ꯌꯥꯕꯗꯣ ꯀꯩꯅꯣ ꯅꯨꯄꯤ ꯉꯥꯛꯄꯗ
ꯍꯥꯏꯕ ꯗꯤ ꯃꯦꯠꯆꯨ ꯂꯥꯛꯇ꯭ꯔꯤꯗꯤ ꯅꯨꯡꯇꯗꯨꯗꯤ ꯃꯤꯠꯂꯕꯁꯨ ꯈꯪꯗꯦꯗ ꯑꯗꯨꯝ ꯇꯝꯗꯗꯤ ꯍꯦꯛ ꯂꯥꯛꯄꯗꯨꯕꯨ ꯑꯩ ꯐꯥꯔꯁ ꯗꯦꯠ ꯂꯥꯛꯏꯗꯅ
ꯎꯝ
ꯁꯀꯦꯟꯀꯦꯟ ꯗ ꯇꯧꯕꯗ ꯀꯔꯤ ꯃꯤꯦꯠꯇꯨꯁꯨ ꯀꯔꯤꯅꯣ ꯈꯪꯗꯦ ꯅꯨꯡꯗꯥꯡꯒꯤꯁꯨ ꯍꯥꯟꯅꯗꯤ ꯑꯗꯨꯃꯥꯏ ꯅꯨꯡꯗꯥꯡꯒꯤꯁꯨ ꯆꯥꯛ ꯊꯣꯡꯑꯕ ꯇꯧꯔꯝꯕꯅꯦ ꯉꯁꯤꯗꯤ ꯊꯣꯡꯉꯁꯤꯅ ꯏꯔꯥꯡ ꯊꯣꯛꯏꯈꯩꯁꯤꯗ ꯑꯃꯨꯛ
ꯉꯁꯨ ꯑꯩ ꯉꯍꯥꯛꯇ ꯊꯣꯕ꯭ꯔꯅꯦ
ꯑꯣ ꯑꯩꯒꯤ ꯑꯗꯨꯝ ꯑꯗꯨ ꯉꯥꯛꯇ ꯊꯣꯡꯉꯃ ꯌꯦꯡꯗꯣꯏꯅꯦꯕ
ꯑꯌꯨ ꯉꯥꯛꯇꯒꯤꯗꯤ ꯀꯩꯝ ꯍꯥꯏꯉꯥꯏ ꯂꯩꯇ꯭ꯗꯨꯅ ꯃꯣꯏꯅ ꯅꯨꯡꯗꯥꯡꯒꯤ ꯊꯣꯡꯒꯠꯇ꯭ꯔꯒ
ꯑꯗꯨꯗꯅꯦ ꯑꯃꯥꯡꯁꯨ ꯌꯥꯗ ꯑꯃꯥꯡꯁꯨ ꯌꯥꯗꯕ ꯇꯧꯗꯅꯗ
ꯎꯝ ꯑꯌꯨꯛꯀꯤ ꯆꯥꯗ꯭ꯔꯤꯕꯣꯅꯦ ꯃꯥꯗꯣ
ꯑꯣ ꯑꯗꯨꯅꯦ
ꯀꯩꯅꯣ ꯀꯅ ꯀ ꯑꯅꯃꯥꯎꯁꯦ ꯍꯧꯖꯤꯛꯐꯥꯎ ꯑꯌꯨꯛꯀꯤ ꯆꯥꯗ꯭ꯔ ꯆꯥꯗꯕꯤꯗ ꯂꯩꯌꯣ ꯍꯥꯏꯕ꯭ꯔꯥ
ꯑꯩꯈꯣꯏꯅ ꯑꯗꯨꯃꯥꯏꯅ ꯑꯩꯈꯣꯏꯅ ꯑꯩꯈꯣꯏꯅ ꯑꯗꯨꯃꯥꯏꯅ ꯇꯧꯕꯤꯔꯗꯤ ꯑꯩꯈꯣꯏꯅ ꯑꯗꯨꯃꯥꯏꯅ ꯇꯧꯕꯤꯔ ꯍꯧꯖꯤꯛꯇꯛ ꯀꯔꯤ ꯍꯥꯡꯕ ꯉꯝꯃꯣꯏꯕ ꯍꯧꯖꯤꯛ ꯈꯪꯉꯤꯕ
ꯑꯗꯨꯅꯦ ꯅꯍꯥꯟ ꯅꯪꯒꯤꯁꯨ ꯆꯥꯛ ꯂꯦꯝꯍꯧꯗꯕꯤꯗ ꯔꯣꯇꯤ ꯈꯦꯛꯇ ꯆꯥꯏ ꯍꯥꯏꯕ ꯅꯠꯇ꯭ꯔꯣ ꯑꯗꯨꯗꯤ ꯅꯪ ꯁꯨꯡ ꯉꯥꯡꯉꯨꯗꯅ ꯑꯗꯨꯗꯣ
ꯒꯤꯃꯩ ꯔ ꯍꯥꯏꯁꯦ
ꯑꯗꯨꯗꯣ ꯍꯥꯏꯕꯗꯅ ꯑꯗꯨꯗꯤꯌꯦ
ꯑꯗꯨꯒꯨꯝꯕ ꯃꯆꯥ ꯃꯆꯥ ꯑꯗꯨꯝ ꯉꯥꯡꯅꯦ ꯑꯗꯨꯝ ꯃꯣꯏꯒꯤ ꯃꯇꯧ ꯃꯣꯏꯒꯤ ꯂꯩꯕ ꯀꯅꯤꯡꯗꯦ
ꯑꯌꯨꯛꯀꯤ ꯆꯥꯛꯇꯣ ꯍꯧꯖꯤꯛ ꯄꯨꯡ ꯇꯔꯥꯐꯥꯎ ꯆꯥꯗꯕꯤ ꯂꯩꯔꯒ ꯃꯤꯅ ꯆꯥꯠꯇꯣꯛꯈ꯭ꯔꯕꯗ ꯍꯦꯛ ꯍꯥꯏꯔ ꯂꯩꯦꯕꯗ ꯑꯣꯏ ꯎꯠꯇꯕ
ꯅꯣꯏꯅꯦ ꯇꯥꯏꯃꯤꯡꯗ ꯆꯥꯗ꯭ꯔꯕ ꯑꯗꯨꯣ ꯃꯣꯏꯅ ꯍꯧꯖꯤꯛ ꯁꯔꯗꯤ ꯆꯨꯝꯗꯕꯅꯦ
ꯑꯗꯨꯗꯤ ꯅꯨꯡꯗꯥꯡꯒꯤꯗꯣ ꯊꯣꯡꯉꯠꯂꯒ ꯆꯥꯎ ꯍꯥꯏꯕꯗꯅ ꯑꯗꯨꯁꯨ ꯅꯠꯇꯦ
ꯉꯪ ꯅꯥꯕꯩ ꯌꯥꯏꯗꯣ ꯍꯧꯖꯤꯛ ꯑꯗꯨꯃꯥꯏꯅ ꯉꯥꯡꯕꯒꯤꯗ ꯃꯁꯨ ꯀꯩꯝ ꯉꯥꯡꯅꯤ ꯈꯜꯂꯔꯣ ꯑꯗꯨꯕꯨ ꯑꯗꯨꯒꯨꯝꯕ ꯃꯆꯥ ꯃꯆꯥꯗꯤꯃꯛꯇ ꯑꯩꯈꯣꯏ ꯔꯤꯂꯦꯁꯟꯁꯤꯞ ꯅꯨꯡꯉꯥꯏꯇ ꯂꯩꯕ ꯥꯏ ꯌꯥꯔꯔꯣꯏꯗꯅ
ꯎ
ꯑꯗꯨꯗ ꯃꯠꯇ ꯉ ꯐꯥꯏꯩꯅ ꯇꯅꯤꯉ ꯃꯣꯏ ꯑꯩꯈꯣꯏ ꯃꯌꯥꯝ ꯃꯆꯥꯁꯤꯡ ꯅꯣꯂꯦꯖꯁꯤꯡ ꯂꯩꯃꯤꯟꯅꯕꯁꯤ ꯌꯥꯝ ꯌꯥꯗꯦ ꯍꯥꯏꯕ ꯈꯪꯉꯤ ꯑꯗꯨꯅ ꯅꯪꯁꯨ ꯅꯪꯒꯤ ꯀꯩꯅꯣ ꯂꯩꯕ ꯀꯥꯟꯗ ꯔꯨꯝ ꯑꯃꯗ ꯂꯩꯕ ꯅꯥꯗꯕ ꯐꯥꯎꯕ ꯌꯥꯗꯕꯨꯗꯤ
ꯎꯝ
ꯇꯧꯔꯒ ꯑꯩꯈꯣꯏꯗꯤ ꯁꯤꯗꯤꯣꯏ ꯊ꯭ꯔꯦꯠ ꯑꯃꯠꯇ ꯂꯩꯅꯤ ꯑꯩ ꯌꯥꯝ ꯐ ꯇꯥꯦꯅꯤ
ꯑꯩꯈꯣꯏꯁꯨ ꯑꯗꯨ ꯐ꯭ꯂꯦꯠꯇ ꯂꯩꯃꯤꯟꯅꯕꯅꯤꯅꯅ
ꯎꯝ ꯑꯗꯨꯗꯁꯨ ꯄꯥꯛꯇꯤ ꯇꯧꯗꯣꯏꯁꯤꯅꯦ ꯎꯝ ꯆꯥꯎꯥ ꯊꯛ ꯃ ꯃ ꯎꯝ ꯑꯗꯨꯒꯤꯅꯤ ꯆꯥꯃꯤꯟꯅꯕ ꯆꯥꯃꯤꯟꯅꯔ ꯑꯗꯨ ꯑꯩꯉꯣꯟꯗ ꯌꯥꯝ ꯄꯣꯏꯝ ꯊꯣꯛꯀꯅꯤ ꯅꯣꯏ ꯅꯨꯄꯤꯁꯤꯡꯁꯤꯅ ꯍꯦꯟꯅ ꯊꯣꯛꯀꯅꯤ
ꯅꯤ
ꯑꯗꯨꯅꯤꯅ ꯑꯩꯈꯣꯏ ꯅꯨꯄꯤ ꯅꯨꯄꯤ ꯑꯍꯨꯝ ꯂꯩꯕꯅ ꯑꯩꯈꯣꯏ ꯃꯌꯥꯝꯅ ꯀꯤꯒ ꯂꯩꯃꯤꯅ ꯍꯅꯥ ꯍꯅꯥꯗ꯭ꯔꯔꯤ ꯆꯈꯗꯒꯣ ꯃꯗꯉꯣ ꯑꯩꯅꯍꯥꯟꯃꯣꯟ ꯍꯥꯏꯈ꯭ꯔꯕ ꯅꯠꯇ꯭ꯔꯕ ꯃꯅꯤ ꯔꯨꯝꯃꯦꯠ ꯑꯣꯏꯅ ꯁꯥꯎꯅꯔꯒꯨꯛ ꯐꯃꯨ ꯇꯣꯉꯥꯟꯅ ꯇꯨꯝꯃꯦ ꯍꯥꯏꯕꯗꯨꯗ ꯑꯩꯅ ꯅꯍꯥꯟꯃꯜ ꯍꯥꯏ ꯍꯥꯏꯥꯏꯐꯞꯅꯠꯇꯧꯒꯦ
ꯍꯣꯏ
ꯑꯗꯨ ꯅꯨꯄꯤ ꯑꯅꯤꯗꯣ
ꯑꯣ
ꯑꯗꯨꯗꯣ ꯀꯃꯥꯏꯅ ꯂꯩꯔꯝꯒꯗ꯭ꯔꯣ ꯍꯥꯏꯅꯤꯗ
ꯍ ꯍꯧ ꯀꯗ ꯆꯠꯗꯅ ꯑꯃꯨ
ꯎꯝ
ꯑꯗꯨ ꯃꯌꯥꯝ ꯅꯨꯄꯤꯗꯨꯅ ꯀꯩ ꯀ ꯍꯥꯏꯕ ꯈꯪꯉꯣꯏ ꯇꯣꯛꯞ ꯃꯁ ꯄꯨꯔꯦ ꯍꯔꯂ ꯆꯀꯁꯤꯦ ꯅ
ꯌꯦ
ꯇꯧꯋꯤ ꯑꯗꯨꯒꯤ
ꯅꯣꯏ ꯃꯦꯅꯦꯖꯔꯗ ꯍꯥꯏꯕ
ꯑꯗꯨ ꯑꯃꯗꯨꯅ ꯑꯗꯨꯒꯤꯣꯏ ꯑꯃꯗꯨꯅ ꯑꯩꯈꯣꯏꯒꯤ ꯑꯃꯗꯨꯅ ꯑꯃꯨꯛ ꯀꯝꯄ꯭ꯂꯦꯟ ꯇꯧꯕꯤ ꯑꯗꯨꯃꯥꯏꯅ ꯇꯧꯅꯤꯡ ꯄꯥꯟ ꯇꯋꯤꯀꯣꯅ ꯍꯥꯏꯕꯤꯈꯤꯕ ꯑꯣꯖꯥꯅꯦ
ꯑ
ꯑꯗꯒꯤ ꯆꯊꯣꯛꯃ ꯂꯣꯏ ꯄꯨ ꯂ ꯆꯠꯄ ꯍꯧꯔꯣ ꯑꯗꯨꯝ ꯇꯝꯖꯩ
ꯍꯥ ꯃꯥꯅ ꯃꯥ ꯃꯀꯣꯛꯇ ꯃꯀꯣꯛꯇ ꯃꯥ ꯇꯧꯅꯉꯥꯏ ꯈꯜꯂ ꯂꯩꯕꯗꯣ ꯃꯤꯉꯣꯟꯗ ꯑꯣꯏꯅ ꯍꯥꯏꯍꯟꯕꯗꯣ
ꯅ ꯑꯗꯨ ꯑꯗꯨꯝ ꯃꯣꯏ ꯑꯇꯣꯞꯄꯁꯤꯡꯁꯨ ꯃꯥꯒ ꯌꯥꯅ ꯆꯠꯃꯤꯟꯅꯔꯒꯅ ꯈꯟꯕꯖꯥꯅꯤ ꯃꯗꯨ
ꯎꯝ
ꯑꯗꯨꯒꯨꯝꯕꯥꯟ ꯀꯩ ꯀꯩꯅꯣ ꯇꯧꯕ ꯂꯣꯏꯔꯒ ꯑꯃꯨꯛ ꯅꯨꯡꯉꯥꯏꯅꯗꯕ ꯃꯐꯝ ꯊꯣꯛꯄ ꯍꯧꯈ꯭ꯔꯕꯖꯠꯅꯤ ꯃꯣꯏꯗ ꯍꯥꯏ ꯗ꯭ꯔꯦꯅ ꯁꯤ ꯍꯥꯏꯗꯤ ꯍꯥꯏꯔꯒ ꯇꯥꯗꯤ ꯥꯕꯅꯤ ꯃ ꯆꯅꯥꯗ꯭ꯔꯦ ꯅ
ꯎꯝ
ꯐꯥꯔꯁ ꯂꯥꯞꯄꯀꯥꯟꯅꯤ ꯋꯥꯅꯤ ꯔꯨꯝꯃꯦ ꯄꯨꯔꯥ ꯀ꯭ꯂꯣꯁ ꯐ꯭ꯔꯦꯟꯒꯤ ꯇꯠꯇ ꯇꯧꯍꯜꯂꯏ ꯃꯨꯖꯥꯅꯤ
ꯎꯝ
ꯁꯝꯅꯒ ꯁꯃꯨ ꯇꯣꯉꯔ ꯆ ꯊꯨꯡ
ꯑꯃ ꯑꯃ ꯂꯥꯛꯄꯒꯤ ꯑꯣꯏꯔꯝꯒꯅꯤ
ꯎ ꯃꯗꯁꯨ ꯌꯥꯗꯦ ꯍꯥꯏꯂꯕꯅꯦ
ꯍꯥꯟꯅꯗꯤ
ꯎ
ꯑꯃꯁꯨ ꯃꯌꯥꯅꯦ ꯑꯃꯅ ꯅꯣꯔꯠ ꯏꯁꯅꯦ ꯇꯧꯔꯒ ꯂꯩꯕꯗꯣ ꯑꯗꯨꯗꯤ ꯑꯃ ꯑꯃꯈꯛꯇꯅꯤꯅ ꯌꯥꯔꯝꯒꯅꯦꯕ
ꯍꯗ ꯑꯗꯨꯃꯗꯦ
ꯍꯥꯥꯎ ꯍꯣꯏꯣꯏ ꯍꯧꯖꯤꯛꯇꯤ ꯑꯗꯣ ꯅꯣꯔꯠ ꯏꯁꯇꯣ ꯑꯅꯤ ꯁꯨꯈ꯭ꯔꯦꯗꯅ ꯑꯗꯨꯒ ꯃꯌꯥꯡꯗꯣ ꯃꯊꯟꯇ ꯑꯣꯏꯔꯦꯗꯅ ꯑꯗꯨꯒꯤ ꯑꯣꯏꯔꯝꯒꯅꯤ
ꯑꯩꯅ ꯑꯇꯣꯞꯄ ꯃꯌꯥꯝ ꯊꯣꯛꯔꯝꯑꯥꯃꯅꯤꯕ ꯅꯦ ꯍꯥꯏꯁꯦꯔꯤꯁꯜꯥꯔ ꯇꯔꯛꯀ ꯇ ꯁꯤꯁꯨ ꯗ ꯑꯗꯨꯒ ꯃꯥ ꯂꯥꯛꯀꯅꯤ ꯑꯩꯈꯣꯏ ꯐ꯭ꯂ ꯆꯦꯟꯖ ꯇꯧꯒꯅꯤ ꯑꯃꯨꯛ
ꯆꯦꯟꯖ ꯇꯧꯔꯒ ꯃꯣꯏꯅ ꯀꯔꯤꯝ ꯌꯦꯡꯕꯤꯗ꯭ꯔꯗꯤꯀꯣ
ꯑꯦ ꯅꯨꯡꯇꯤ ꯌꯦꯡꯕ ꯂꯥꯛꯀꯅꯤꯗꯗꯥꯏ ꯀꯩꯅꯣ ꯍꯥꯏꯗꯤ ꯑꯩꯈꯣꯏ ꯂꯦꯞꯇꯣꯞ ꯑꯗꯨ ꯃꯣꯏ ꯑꯗꯨꯝ ꯌꯦꯡꯕ ꯂꯥꯛꯀꯅꯤ ꯑꯗꯨꯝ ꯗ
ꯊꯕꯛꯀꯤ ꯌꯦꯡꯕꯒ ꯀꯩꯅꯣꯒꯤ ꯌꯦꯡꯕꯒ ꯇꯣꯉꯥꯜꯂꯤꯅꯦ
ꯑꯣ ꯑꯗꯨ ꯇꯧꯕꯤꯗꯨꯒꯦ ꯃꯣꯏ ꯑꯗꯨꯝ ꯅꯨꯄꯤꯁꯤꯡꯗꯁꯨ ꯑꯗꯨꯝ ꯁꯤ ꯑꯩꯈꯣꯏ ꯃꯦꯅꯦꯖꯔ ꯑꯗꯨꯝ ꯐꯣꯟ ꯇꯧꯕꯅꯦꯗ ꯁꯤ ꯋꯥꯠꯂꯦ ꯁꯤ ꯋꯥꯠꯂꯦ ꯍꯥꯏꯕꯥꯗꯣ
ꯑꯦ ꯑꯗꯨ ꯄꯤꯕꯤꯕꯥꯅꯦ
ꯍꯣꯏꯗ ꯂꯣꯏ ꯄꯤꯗ ꯍꯣꯏꯗ
ꯑꯗꯨꯒ ꯅꯣꯏꯒꯤꯅ ꯄꯤꯅꯕ
ꯍꯥ
ꯑꯗꯨꯒ ꯅꯣꯏꯒꯤ ꯅꯨꯄꯤꯗꯕ
ꯑꯗꯨꯅꯦ ꯑꯗꯨꯅꯦ ꯅꯨꯄꯤꯁꯤꯡꯗꯨ ꯑꯗꯨ ꯍꯥꯏꯔꯛꯄꯅꯦ ꯑꯩꯉꯣꯟꯗ ꯅꯣꯏꯁꯨ ꯄꯤꯗꯦ ꯍꯥꯏꯌꯣꯅ ꯍꯥꯏꯕꯅꯦ ꯑꯗꯨ ꯀ ꯀꯥꯏꯗꯦ ꯇꯨꯃꯤꯟ ꯂꯩꯊꯣꯛꯈꯤꯕꯅꯤ ꯍꯥꯏꯒꯔꯤ ꯍꯗꯤ ꯃꯌꯥꯝ ꯂꯩꯕ ꯃꯣꯏ ꯅꯨꯄꯤ ꯊꯤꯝ ꯒꯤ ꯇꯨꯄꯦ ꯑꯦꯁꯨ ꯀꯄ꯭ꯂꯂꯦꯟ ꯊꯧꯅꯤꯕ ꯇꯕꯨ
ꯀꯩ ꯀꯩ ꯍꯥꯏꯅꯤꯡꯉꯥꯏꯅꯣ
ꯒꯨ
ꯍꯥꯏꯌꯨꯗꯥꯅ ꯑꯗꯨꯗꯤ
ꯍꯥꯏꯅꯤꯡꯕ ꯑꯃ ꯇꯧꯅꯤꯡꯉꯤꯕ ꯃꯣꯏꯅꯄꯤꯁꯤꯡꯒꯤ ꯇꯥꯏꯞꯇ ꯍꯥꯏꯔꯗꯤ ꯌꯦꯡꯉꯣ ꯃꯣꯏꯗꯤ ꯌꯥꯝ ꯀ ꯇꯧꯋꯦ ꯀꯩꯅꯣ ꯇꯧꯋꯦ ꯃꯣꯏꯅ ꯈꯜꯗ ꯂꯩꯒꯗꯕꯗꯨꯣ ꯅꯨꯡꯉꯥꯏꯔ ꯂꯩꯃꯤꯟꯅ ꯌꯥꯝ ꯅꯨꯡꯉꯥꯏꯔꯣꯏ ꯑꯩꯈꯣꯏ ꯑꯃꯁꯨ ꯑꯣꯄꯦꯟ ꯇꯧꯕ ꯉꯝꯃꯣꯏꯕ ꯃꯣꯏꯁꯨ ꯑꯗꯨꯝ ꯂꯩꯅꯕꯒꯤ ꯃꯑꯣꯡꯗꯨ ꯂꯩ ꯀꯥ ꯑꯃꯗ ꯂꯩꯅ ꯍꯩꯗ ꯂꯩ ꯅꯨꯡꯉꯥꯏꯕ ꯅꯨꯡꯉꯥꯏꯕꯅꯤ ꯑꯗꯨꯕꯨ ꯁꯤ
ꯑꯗꯨꯗꯣ ꯍꯧꯖꯤꯛ ꯑꯗꯨꯃꯥꯏꯅ ꯇꯧꯔ ꯂꯩꯕꯗꯣ ꯍꯌꯦꯡ ꯀꯩꯅꯣ ꯇꯧꯕ ꯀꯥꯟꯗꯁꯨ ꯄꯤꯔꯛꯀꯗ꯭ꯔꯥ ꯍꯥꯏꯕꯅꯤꯗ
ꯄꯤꯔꯛꯇꯔꯀꯅꯗ
ꯇꯛꯑꯣ ꯑꯣꯏ
ꯑꯗꯨ ꯃꯣꯏꯗꯤ ꯍꯥꯏꯗꯤꯁꯨ ꯌꯥꯅꯤ ꯑꯗꯨꯝ ꯆꯥꯛ ꯆꯥꯅꯤꯡꯅ ꯂꯩꯔꯦ ꯍꯥꯏꯥꯏꯅꯦꯁꯨ ꯐꯥꯎ ꯂꯣꯏꯈꯤꯗꯣ ꯈꯥꯕꯔ ꯂꯧꯅꯦꯁꯨ ꯐꯥꯎ ꯍꯥꯏꯥꯏ ꯑꯗꯨ
ꯑꯗꯨ ꯆꯥꯛ ꯆꯥꯅꯤꯉꯥꯏ ꯐꯥꯎ ꯄꯤꯔꯛꯇꯔꯗꯤ ꯍꯥꯏꯕꯅꯦ ꯑꯩꯅ ꯍꯥꯏꯕꯗꯤ
ꯀ ꯊꯕꯛ ꯇꯧꯗ꯭ꯔꯦꯗꯅꯗꯤ ꯑꯩꯈꯣꯏꯁꯨ ꯃꯣꯏ ꯃꯌꯝꯕꯒꯤ ꯀꯈꯦ ꯅ ꯇꯣ ꯄꯨꯣꯔ ꯆꯥꯛꯅꯤ ꯄ ꯈꯥꯎꯅꯤꯗꯅ
ꯀꯣ ꯀꯣ ꯑꯗꯨ ꯄꯨꯔꯒ ꯀꯩꯗꯧꯒꯗꯣꯏꯕ ꯃꯣꯏꯒꯤ ꯀꯩꯅꯣꯗꯣ
ꯀꯅ ꯄꯨꯔꯥꯅꯥꯅꯤꯅ
ꯑꯣꯏꯅ ꯃꯤꯒꯤꯅꯦ ꯍꯥꯏꯗꯅꯅ
ꯏ ꯊꯣꯄꯤꯒꯔꯅ
ꯑꯗꯨ ꯌꯣꯜꯂꯒ ꯀꯌꯥꯗ ꯌꯣꯟꯒꯦ ꯍꯥꯏꯕꯅꯣ
ꯌ ꯑꯃ ꯑꯃꯗ ꯂꯤꯁꯤꯡ ꯃꯉꯥ ꯇꯔꯥ ꯒꯨꯟꯕꯗ
ꯑꯣꯍ
ꯔꯍꯤ ꯀꯗꯅ ꯄ ꯀꯅ ꯄꯣꯁ ꯐꯖꯅꯗ
ꯑꯣꯏꯣꯏꯗꯕ
ꯗ
ꯎꯜꯇꯥꯗ ꯑꯗꯨ ꯄꯨꯔꯒ ꯑꯗ ꯑꯣꯏꯅ ꯑꯃꯨꯛꯀ ꯎ ꯇꯥꯜꯒ ꯇꯧꯔꯛꯑꯗꯤ
ꯎꯝ ꯀ ꯇꯧꯕ ꯉ ꯃꯥꯏ ꯃꯦ
ꯁꯦꯡꯕꯅꯤ ꯑꯗꯨꯗꯤ ꯍꯥꯏꯁꯤꯁꯦ ꯃꯣꯏ ꯐꯕꯨꯗꯤ ꯑ ꯇꯧꯕ ꯉꯝꯃꯣꯏ ꯑꯩꯈꯣꯏꯅ ꯁꯨꯃꯥꯏꯅ ꯍꯧꯖꯤꯛ ꯂꯩꯕ ꯃꯑꯣꯡ ꯂꯩꯔꯗꯤ ꯑꯩꯈꯣꯏ ꯍꯧꯖꯤꯛ ꯐꯥꯎꯕ ꯂꯩꯈꯤꯒꯗ꯭ꯔꯥ ꯑꯩꯈꯣꯏꯕꯨ